ꯇꯥ ꯇꯥꯔꯦ ꯇꯥꯔꯦ
ꯍꯣꯏ ꯀꯔꯤ ꯇꯧꯕ꯭ꯔꯣ
ꯑꯁ ꯁꯣꯔꯤ ꯁꯦ ꯑꯉꯥꯡ ꯃꯌꯥꯝ ꯁꯦꯟꯅꯗꯅ ꯏꯆꯥ ꯌꯥꯝꯕꯅꯤꯅꯀꯣ ꯑꯗꯨ ꯄꯣꯊꯥꯔꯦ ꯑꯃꯨꯛ ꯃꯣꯏ ꯇꯨꯝꯒ꯭ꯔꯒ
ꯑꯣ ꯅꯪ ꯑꯗꯨꯅꯦ ꯍꯧꯖꯤꯛꯇꯤ ꯃꯈꯣꯏ ꯇꯨꯝꯈ꯭ꯔꯕꯅꯤꯅ
ꯀꯥꯏꯗꯩꯩ ꯌꯥꯝꯃꯦ ꯇꯔꯦꯠꯅꯤꯗ ꯅꯪꯒꯤꯗꯤ ꯅꯪꯗꯤ ꯀꯩꯗꯧꯔꯝꯃꯤꯅꯣ
ꯑꯩꯁꯨ ꯃꯄꯥꯟ ꯀꯣꯏꯔꯒ ꯍꯧꯖꯤꯛꯇꯤ ꯅꯣꯡ ꯆꯨꯕꯒꯤ ꯍꯜꯂꯛꯔꯒ ꯑꯗꯨꯝ ꯌꯨꯝꯗ ꯐꯝꯔꯒ ꯂꯩꯔꯤꯌꯦ ꯀꯔꯤ ꯀꯔꯤ ꯏꯟꯁꯥꯡ ꯆꯥꯔꯦ ꯉꯁꯤꯗꯤ?
ꯉꯁꯥꯏꯁꯦꯀꯣ ꯑꯩꯈꯣꯏꯒꯤ ꯏꯟꯖꯥꯡꯁꯦ ꯑꯥ ꯏꯔꯣꯜꯂꯦ
ꯎꯝ
ꯏꯔꯣꯝꯕ ꯑꯃ ꯆꯥꯔꯦ ꯑꯗꯨꯒ ꯑꯥ ꯕꯣꯔꯥ ꯑꯃ ꯍꯧꯔꯦ
ꯎꯝ
ꯑꯗꯨꯒ ꯌꯦꯔꯨꯝ ꯑꯃꯒ ꯍꯧꯕꯅꯤ ꯅꯪꯗꯤ ꯀꯩꯀꯩ ꯆꯥꯕ?
ꯍꯧꯒꯅꯤ ꯑꯩꯈꯣꯏꯗꯤ ꯉꯁꯤꯗꯤ ꯆꯥꯛ ꯂꯥꯝꯗꯕꯒꯤ ꯒꯤ ꯆꯥꯛ ꯏꯟꯁꯥꯡ ꯊꯣꯡꯗ꯭ꯔꯦ ꯉꯁꯤꯗꯤ
ꯀꯩ ꯑꯣꯏꯅ ꯆꯥꯔꯕ?
ꯁꯤꯡꯖꯨ ꯑꯣꯏꯅ ꯆꯥꯔꯦ ꯑꯩꯈꯣꯏꯗꯤ
ꯑꯦ ꯑꯗꯨꯅ ꯍꯤꯡꯕ ꯉꯝꯕ꯭ꯔꯅꯦ?
ꯅꯣꯡꯃꯗꯤ ꯑꯗꯨꯝ ꯌꯥꯏꯗ
ꯑꯦ ꯍꯣꯏꯗ ꯑꯗꯨꯕꯨꯗꯤ ꯅꯪꯗꯤ ꯑꯉꯥꯡ ꯀꯌꯥ ꯂꯩꯔꯒꯦ?
ꯂꯩꯗ꯭ꯔꯤꯌꯦ ꯑꯩꯈꯣꯏꯗꯤ ꯂꯨꯍꯣꯡꯗ꯭ꯔꯤ ꯊꯤꯔꯤꯌꯦ
ꯀꯩꯒꯤꯅꯣꯅꯦ ꯀꯥꯀꯥꯗ ꯂꯨꯍꯣꯡꯉꯁꯤ ꯍꯥꯏꯔꯣꯗꯅ
ꯊꯤꯕꯤꯖꯥꯔꯣꯏ ꯑꯩꯈꯣꯏꯒꯤꯁꯨ ꯍꯧꯖꯤꯛꯀꯥꯟꯗꯤ ꯍꯧꯖꯤꯛꯀꯥꯟꯗꯤ ꯎꯝ ꯀꯣꯜꯗꯒꯤ ꯑꯗꯨꯝ ꯊꯤꯌꯦꯅ ꯑꯩꯈꯣꯏꯒꯤꯁꯨ ꯊꯤꯕꯤꯔꯣ
ꯀꯩꯒꯤꯅꯣꯅꯦ ꯑꯁ ꯑꯩꯈꯣꯏꯗꯤ ꯑꯉꯥꯡ ꯇꯔꯦꯠ ꯁꯨꯔꯦꯗ
ꯈꯏꯌꯦꯍꯦ ꯑꯩꯈꯣꯏꯒꯤꯁꯨ ꯑꯃ ꯄꯤꯔꯣ ꯑꯗꯨꯗꯤ
ꯄꯤꯒꯕꯤ ꯅꯪꯕꯨ ꯌꯣꯛꯄ ꯉꯝꯒꯗ꯭ꯔꯣ ꯍꯩꯒꯗ꯭ꯔꯣ
ꯍꯩꯒꯅꯤ ꯍꯩꯒꯅꯤ
ꯍꯩꯗꯧ ꯃꯥꯟꯗꯦꯗ ꯅꯪ ꯂꯨꯍꯣꯡꯗ꯭ꯔꯤꯕꯅꯤꯅ
ꯑꯍꯥ ꯂꯨꯍꯣꯡꯗ꯭ꯔꯁꯨ ꯂꯨꯍꯣꯡꯗꯕ ꯑꯩꯈꯣꯏꯅ ꯍꯩꯕꯅꯤꯗ
ꯑꯦ ꯑꯗꯨ ꯑꯉꯥꯡ ꯀꯃꯥꯏꯅ ꯊꯦꯝꯗꯨꯏꯕ ꯑꯉꯥꯡ ꯑꯉꯥꯡ ꯀꯄꯛꯑꯗꯤ ꯑꯝꯇ ꯍꯥꯏꯔꯛꯎꯅꯦ
ꯑꯩꯈꯣꯏꯁꯨ ꯑꯩꯈꯣꯏꯒꯤ ꯏꯆꯦꯒꯤ ꯃꯆꯥꯈꯣꯏ ꯑꯩꯈꯣꯏꯒꯤ ꯏꯅꯥꯎꯒꯤ ꯕ꯭ꯔꯗꯔ ꯀꯩꯅꯣꯒꯤ ꯃꯆꯥꯈꯣꯏ ꯂꯩꯅꯥ ꯑꯗꯨ ꯑꯗꯨꯝ ꯃꯈꯣꯏꯕꯨ ꯑꯗꯨꯝ ꯊꯦꯡꯃꯤꯗ ꯃꯈꯣꯏꯒꯤ ꯃꯆꯥꯥ ꯀꯞ ꯄ ꯃꯇꯝꯗ
ꯑꯣ ꯃꯥꯅꯦ ꯃꯥꯅꯦꯗ ꯂꯨꯍꯣꯡ ꯗꯔꯕꯅꯤꯅ ꯀꯩ ꯀꯩꯗꯧꯔꯨꯅꯤ ꯃꯤꯒꯤ ꯑꯉꯥꯡꯒꯤ ꯏꯆꯦꯒꯨꯝꯕꯒꯤ ꯏꯅꯥꯎꯒꯨꯝꯕꯒꯤ ꯃꯆꯥ ꯊꯦꯝꯕ ꯅꯠꯇꯅ
ꯎꯄꯥꯏ ꯂꯩꯇꯦꯅꯀꯣ
ꯃꯥꯅꯦ ꯃꯥꯅꯦ ꯑꯦ ꯀꯩꯝ ꯋꯥꯔꯨꯅꯣ ꯑꯩ ꯊꯤꯕꯤꯒꯦ
ꯊꯤꯕꯤꯌꯣ ꯊꯤꯕꯤꯌꯣ
ꯎꯝ ꯅꯠꯇ꯭ꯔꯒ ꯐꯪꯗ ꯐꯪꯗ꯭ꯔꯒꯅ ꯑꯩꯉꯣꯟꯗꯩ ꯑꯉꯥꯡ ꯑꯅꯤ ꯈꯥꯢꯔꯛꯀꯅꯤ
ꯍꯣꯏ ꯍꯣꯏ ꯑꯩ ꯑꯆꯧꯕ ꯑꯃ ꯌꯣꯛꯄꯤꯒꯦ
ꯎꯝ ꯃꯥꯅꯦ ꯃꯥꯅꯦ
ꯍꯧꯖꯤꯛꯀꯥꯟꯗꯤ ꯀꯔꯤ ꯎꯝ ꯍꯣꯏ ꯍꯥꯏꯌꯣ ꯍꯥꯏꯌꯣ ꯅꯪ ꯍꯥꯏꯌꯣ ꯎꯝ ꯍꯧꯖꯤꯛꯀꯥꯟꯗꯤ ꯀꯔꯤ ꯀꯔꯤ ꯍꯤꯡꯖꯥꯡ ꯆꯥꯕ꯭ꯔꯥ ꯑꯩꯈꯣꯏꯒꯤ ꯂꯝꯗ
ꯑꯗꯨꯝ ꯍꯧꯖꯤꯛ ꯑꯩꯈꯣꯏ ꯆꯝꯕꯒꯨꯝꯕꯖꯨ ꯑꯗꯨꯝ ꯆꯥꯏꯀꯣ
ꯑꯣꯏ
ꯎꯝ ꯑꯦ ꯅꯪ ꯁ꯭ꯋꯥꯏꯗ ꯑꯅꯛꯄꯗ ꯂꯩꯇꯕ꯭ꯔꯣ ꯑꯥ ꯂꯥꯞꯄꯗ ꯂꯩꯕ꯭ꯔꯣ
ꯑꯥꯗ ꯂꯩꯌꯦ ꯑꯁꯥꯕ ꯃꯐꯝꯗꯣ
ꯑꯣ ꯑꯁꯥꯕꯁꯦ ꯃꯊꯛꯀꯤ ꯃꯊꯛꯀꯤ ꯑꯁꯥꯕꯔꯣ ꯃꯈꯥꯒꯤ ꯑꯁꯥꯕꯔꯣ ꯀꯩꯅꯣ
ꯑꯩꯈꯣꯏ ꯎꯝ ꯀꯔꯤ ꯍꯥꯏꯒꯦꯔꯥ ꯎꯝ ꯑꯩꯈꯣꯏ ꯑꯩꯈꯣꯏ ꯑꯩꯈꯣꯏ ꯃꯤ ꯈꯣꯏꯗꯣ
ꯑꯥ ꯂꯥꯏꯔꯤꯛ ꯇꯝꯅꯤꯡꯉꯥꯏ ꯆꯠꯄ ꯃꯐꯝꯗꯣ ꯈ꯭ꯋꯥꯏꯗꯒꯤ
ꯎꯝ ꯈ꯭ꯋꯥꯏꯗꯒꯤ ꯆꯠꯄ ꯑꯣ ꯑꯩꯈꯣꯏꯒꯤ ꯀꯩꯅꯣꯝ ꯑꯃ ꯊꯣꯡ ꯑꯆꯧꯕ ꯑꯃ ꯂꯩꯕꯗꯣ ꯑꯗꯨꯗꯨꯔꯣ ꯑꯩꯈꯣꯏ ꯂꯝꯒꯤ ꯊꯣꯡ ꯍꯣꯏ ꯑꯩꯈꯣꯏ ꯑꯩꯈꯣꯏ ꯑ ꯑꯩꯈꯣꯏꯒꯤ ꯂꯝꯒꯤ ꯊꯣꯡ ꯑꯆꯧꯕꯒ ꯂꯩꯕꯗꯣ ꯃꯌꯥꯏꯗ
ꯎꯝ ꯑꯆꯧ ꯑꯆꯧꯕ ꯑꯁꯤꯗꯒꯤ ꯊꯣꯛꯑꯦꯅꯀꯣ ꯑꯁꯤ ꯃꯐꯝꯗ ꯂꯩꯌꯦ ꯑꯩꯈꯣꯏꯗꯤ ꯑꯆꯧ ꯑꯆꯧꯕ ꯊꯣꯛꯇꯦ ꯑꯗꯨꯕꯨ ꯑꯩꯈꯣꯏꯒꯤ ꯃꯤꯈꯣꯏ ꯑꯆꯧ ꯑꯆꯧꯕ ꯊꯣꯛꯄ ꯃꯐꯝ ꯂꯩꯌꯦꯅ ꯑꯍꯥꯍꯥꯍꯥ
ꯎꯝ
ꯑꯗꯨ ꯃꯐꯝꯗ ꯑꯗꯨ ꯐꯝꯗ ꯂꯩꯌꯦ ꯇꯥ ꯇꯥꯕ꯭ꯔꯥ ꯒ꯭ꯌꯥꯟ ꯇꯥꯕ꯭ꯔꯥ
ꯇꯥꯏ ꯇꯥꯏ ꯑꯁ ꯑꯗꯨꯗꯤ ꯒ꯭ꯌꯥꯟ ꯑꯗꯨꯗꯤ ꯁꯥꯗꯤ ꯁꯥꯔꯝꯅꯤꯍꯦ
ꯍꯣꯏ ꯁꯥꯏꯌꯦ ꯑꯗꯨꯕꯨ ꯉꯁꯤꯗꯤ ꯎꯝ ꯑꯩꯈꯣꯏꯒꯤ ꯂꯩꯀꯥꯏꯗꯤ ꯅꯣꯡꯆꯨ ꯀꯟꯅ ꯅꯣꯡ ꯆꯨꯨꯔꯟꯕꯀꯣ
ꯑꯣ ꯑꯩꯈꯣꯏꯁꯨ ꯁꯤꯗ ꯅꯨꯃꯤꯠ ꯑ ꯅꯨꯃꯤꯠ ꯍꯨꯝꯅꯤ ꯃꯔꯤꯅꯤꯗꯤ ꯌꯥꯝ ꯁꯥꯔꯝꯃꯦꯕꯀꯣ
ꯑꯣ
ꯁꯥꯔꯝꯃꯦ ꯑꯗꯨꯒ ꯍꯧꯖꯤꯛ ꯑꯃꯨꯛ ꯉꯁꯤꯗꯤ ꯅꯣꯡ ꯈꯔ ꯑꯃꯨꯛ ꯈꯔ ꯆꯨꯏꯌꯦ ꯅꯣꯡ ꯃꯪꯉꯦ
ꯑꯣ
ꯑꯗꯨꯝ ꯅꯣꯡ ꯈꯔ ꯈꯔ ꯆꯨꯕꯁꯨ ꯐꯩꯗ
ꯑꯣ ꯑꯗꯨꯗꯤ ꯅꯨꯡꯉꯥꯏꯔꯝꯒꯅꯤ
ꯎꯝ ꯅꯨꯡꯉꯥꯏꯌꯦ ꯑꯗꯣ ꯑꯁ ꯈꯪꯗꯦꯗ
ꯅꯣꯏꯁꯨ ꯂꯧ ꯍꯣꯏ ꯂꯧ ꯂꯩꯕ꯭ꯔꯥ ꯂꯧ ꯇꯧꯕ꯭ꯔꯥ
ꯂꯧ ꯑꯩꯈꯣꯏꯒꯤ ꯇꯧꯗꯦ ꯑꯩꯈꯣꯏ ꯊꯥꯏꯅꯗꯤ ꯂꯩꯔꯝꯃꯦ ꯑꯗꯨ ꯌꯣꯟꯒꯔꯦ
ꯑꯧ ꯑꯧ ꯑꯧ
ꯁꯤꯒꯨꯝꯕ ꯋꯦꯗꯔꯁꯦ ꯇꯨꯝꯕ ꯎꯝ ꯍꯧꯗ꯭ꯔꯤꯌꯦ ꯑꯗꯨ ꯅꯣꯡꯁꯨꯨ ꯇꯥꯗꯕꯅꯤꯅ ꯍꯧꯕ ꯌꯥꯗ ꯂꯩꯔꯦ ꯍꯥꯏꯗꯤ ꯅꯣꯡ ꯇꯥꯕ ꯊꯦꯡꯉꯦꯗꯅ ꯍꯟꯗꯛꯇꯤ
ꯍꯣꯏ ꯍꯣꯏ ꯏꯁꯤꯡ ꯏꯁꯤꯡ ꯌꯥꯝꯅ ꯎꯝ ꯆꯪꯕꯤꯒꯤꯀꯣ
ꯃꯥꯅꯦ ꯏꯁꯤꯡ ꯆꯪꯉꯦ ꯂꯧ ꯎꯕ ꯈꯣꯠꯄꯗ ꯑꯗꯨ ꯅꯣꯡꯗꯣ ꯇꯥꯗ꯭ꯔꯕꯅꯤꯅ ꯍꯟꯗꯛꯇꯤ ꯈꯔ ꯊꯦꯡꯉꯅꯤ ꯑꯗꯨ ꯇꯥꯕꯗꯤ ꯍꯧꯔꯛꯑꯅꯤꯗ ꯍꯥꯏꯗꯤ ꯀꯨꯝꯒꯤ ꯅꯣꯡ ꯇꯞ ꯇꯞꯅ ꯌꯩ ꯂꯥꯛꯄ ꯍꯧꯔꯝꯃꯅꯤ ꯅꯣꯏꯔꯣꯝ ꯑꯗꯣꯝꯗꯗꯤ
ꯎꯝ ꯑꯁꯤꯗꯁꯨ ꯎꯝ ꯑꯗꯨꯝ ꯍꯧꯎꯈ꯭ꯔꯦ ꯑꯥꯁ ꯑꯥ ꯅꯣꯡ ꯇꯗ ꯇꯥ ꯇꯥꯔꯝꯕꯗꯣ ꯂꯩꯀꯥꯏ ꯂꯩꯀꯥꯏꯗ ꯑꯗꯨꯝ ꯇꯥꯏ ꯎꯝ
ꯎꯝ ꯄꯥꯎꯒꯨꯝꯕꯗꯒ ꯊꯦꯡꯅꯩꯌꯦꯕ ꯑꯗꯣꯝ ꯑꯗꯣꯝ ꯁꯥꯏꯗꯇꯗꯤ ꯑꯗꯨꯝ ꯀꯩꯅꯣ ꯑꯗꯣꯝ ꯃꯥꯏꯀꯩꯗꯗꯤ ꯅꯣꯡ ꯇꯥꯕ ꯈꯔ ꯈꯔ ꯍꯧꯔꯦꯅ
ꯎꯝ ꯍꯣꯏ ꯑꯩ ꯎꯝ ꯀꯔꯤ ꯍꯥꯏꯒꯦꯔꯥ ꯑꯥ ꯆꯠꯈꯤꯕ ꯆꯍꯤꯗꯣ
ꯑꯥ ꯃꯃꯥꯡ ꯆꯍꯤꯗꯣ
ꯎꯝ ꯑꯗꯨꯗꯗꯤ ꯑꯩ ꯅꯣꯡ ꯌꯥꯝ ꯇꯥꯔꯝꯃꯅꯤ ꯍꯧꯖꯤꯛꯀꯥꯟꯗꯤ ꯅꯍꯥꯟ ꯀꯤ ꯅꯍꯥꯟꯒꯨꯝꯅ ꯑꯥ ꯅꯍꯟꯒꯨꯝꯅ ꯇꯧꯗ꯭ꯔꯦꯕꯀꯣ ꯍꯧꯖꯤꯛꯀꯥꯟꯖꯦ ꯑꯁꯤꯗ ꯂꯩꯕ ꯃꯐꯝꯗꯨꯁꯨ ꯀꯣ
ꯑꯣ ꯍꯧꯖꯤꯛꯇꯤ ꯂꯣꯏ ꯈꯦꯠꯅꯔꯦꯗ ꯑꯁ ꯅꯣꯏꯅ ꯂꯩ ꯖꯒꯥꯗꯨꯗꯤ ꯁꯥꯔꯒꯅ ꯌꯥꯝ ꯆꯥꯕ ꯏꯪꯉꯒꯅ ꯑꯃꯨꯛ ꯏꯪꯕ
ꯍꯣꯏ ꯑꯗꯨ ꯑꯣꯏꯔꯁꯨ ꯅꯍꯥꯟꯗꯤ ꯑꯩꯈꯣꯏꯒꯤ ꯏꯆꯦꯈꯣꯏ ꯂꯩꯕ ꯃꯇꯝꯗꯗꯤ ꯌꯥꯝꯅ ꯁꯥꯔꯝꯃꯦꯕ ꯅꯣꯡꯁꯨ ꯑꯥ ꯆꯨꯗꯕꯅꯤꯕ ꯑꯃꯔꯛ ꯑꯃꯔꯛ ꯈꯛꯇꯀꯣ ꯆꯨꯌꯦꯕ ꯑꯗꯨ ꯍꯧꯖꯤꯛꯀꯥꯟꯗꯤ ꯑꯥ ꯍꯧꯖꯤꯛꯀꯥꯟꯗꯤ ꯌꯥꯝꯅ ꯀꯔꯤꯅꯣ ꯅꯣꯡ ꯑꯩꯈꯣꯏꯒꯤ ꯌꯨꯝ ꯑꯩꯈꯣꯏꯒꯤ ꯂꯝꯗꯝꯗ ꯆꯨ ꯒꯨꯝꯅ ꯆꯨꯕ ꯍꯧ ꯈ꯭ꯔꯦ ꯑꯁꯤ ꯁꯥꯕ ꯃꯐꯝꯗꯁꯨ ꯑꯗꯨꯒꯤ ꯂꯩꯕ ꯅꯨꯡꯉꯥꯏꯈ꯭ꯔꯦ
ꯎꯝ ꯑꯗꯨꯝ ꯅꯨꯡꯉꯥꯏꯕꯅꯤꯗ
ꯆꯍꯤ ꯑꯅꯤ ꯑꯍꯨꯝ ꯁꯨꯈ꯭ꯔꯦ ꯑꯥ ꯅꯣꯡꯁꯦ ꯀꯟꯅ ꯆꯨ ꯎꯕꯦꯀꯣ ꯑꯁꯤꯗꯁꯨꯀꯣ ꯇꯨ ꯊꯥꯎꯖꯟ ꯇ꯭ꯋꯦꯟꯇꯤ ꯊ꯭ꯔꯤ ꯎꯝ ꯇ꯭ꯋꯦꯟꯇꯤ ꯊ꯭ꯔꯤꯗ ꯍꯧꯈ꯭ꯔꯦ ꯅꯣꯡ ꯀꯟꯅ ꯆꯨꯕꯗꯣ ꯑꯁꯤꯗꯁꯨ ꯀꯣ
ꯐꯩꯅꯦꯗꯨ
ꯎꯝ ꯑꯗꯨꯒꯤ ꯂꯩꯕ ꯅꯨꯡꯉꯥꯏꯈ꯭ꯔꯦ ꯍꯧꯖꯤꯛꯀꯥꯟꯗꯤ ꯑꯁꯤꯗ ꯅꯍꯥꯟꯗꯤ ꯂꯩꯕ ꯅꯨꯡꯉꯥꯏꯇꯕꯅꯤ ꯁꯥꯃꯟꯗꯨꯅꯀꯣ
ꯑꯥꯎ ꯍꯣꯏ ꯑꯗꯨꯗꯗꯤ ꯀꯩꯕ ꯅꯣꯏꯗꯤ ꯍꯩꯔꯥꯒ ꯆꯥꯗ꯭ꯔꯣ
ꯎꯝ ꯀꯔꯤ ꯍꯥꯏꯕ
ꯍꯩꯒꯨꯝꯕꯒ ꯆꯥꯗ꯭ꯔꯣꯍꯕ
ꯎꯝ ꯆꯥꯕꯅꯦ ꯆꯥꯕꯅꯦ ꯍꯩꯈꯥ ꯆꯥꯏ ꯍꯩꯈꯥ ꯍꯧꯖꯤꯛ ꯀꯟꯁꯦ ꯍꯩꯈꯥꯊꯣꯛꯑꯦ ꯑꯗꯨꯒ ꯀꯔꯤꯔꯥ ꯎꯝ ꯎꯝ ꯂꯤꯆꯤ ꯍꯥꯏꯕꯗꯣ ꯎꯝ ꯑꯗꯨ ꯨꯒꯨꯝꯕ ꯊꯣꯛꯑꯦ ꯍꯧꯖꯤꯛꯀꯥꯟꯁꯦ ꯑꯩꯈꯣꯏꯒꯤ ꯂꯝꯗ ꯊꯣꯛꯄꯒꯨꯝꯅꯀꯣ
ꯎꯝ ꯑꯗꯨ ꯑꯗꯣꯝꯗ ꯊꯣꯛꯄ ꯍꯩꯅꯧꯗꯤ ꯌꯥꯝ ꯀꯥ ꯍꯟꯅ ꯍꯥꯎꯕ ꯌꯧꯗꯦꯗ ꯃꯣꯏꯒꯤ ꯊꯨꯝꯄꯦꯠ ꯂꯥꯛꯄꯦꯠ ꯇꯧꯔꯒ
ꯎꯝ ꯃꯈꯣꯏꯁꯦ ꯍꯧꯗꯦ ꯍꯧꯗꯕꯅꯤ
ꯍꯥꯏꯗꯤ ꯍꯥꯏꯗꯤ ꯃꯣꯏꯒꯤ ꯑꯃ ꯍꯣꯏ ꯍꯣꯏ ꯃꯣꯏꯒꯤ ꯑꯃ ꯄꯨꯔꯒ ꯂꯥꯛꯑꯁꯨ ꯕꯣꯛꯁ ꯕꯣꯛꯁꯇꯒ ꯄꯨꯔꯛꯄꯗꯣ ꯍꯥꯎꯕ ꯌꯧꯗꯦꯕ ꯍꯥꯏꯗꯤ
ꯎꯝ
ꯃꯣꯏꯒꯤ ꯍꯤꯗꯥꯛ ꯀꯥꯞꯄꯤꯔꯥ ꯀꯥꯞꯇ꯭ꯔꯤꯔꯥ ꯈꯪꯗꯦ ꯑꯗꯨꯒ ꯁ꯭ꯋꯥꯏꯗꯒꯤ ꯑꯩꯈꯣꯏ ꯈꯨꯗꯛꯇ ꯎꯝ ꯑꯩꯈꯣꯏ ꯁ꯭ꯋꯥꯏꯒꯤ ꯈꯨꯗꯛꯇ ꯍꯦꯛꯑꯒ ꯆꯥꯕꯗꯣ ꯑꯁ
ꯎꯝ
ꯅꯪ ꯑꯗꯨꯗ ꯆꯠ ꯀꯌꯥꯝ ꯀꯨꯏꯔꯒꯦ ꯂꯩꯕ
ꯆꯍꯤ ꯃꯔꯤ ꯃꯉꯥ ꯁꯨꯔꯦ
ꯑꯣ ꯑꯗꯨ ꯅꯪ ꯊꯕꯛ ꯇꯧꯔꯤꯔꯣ ꯑꯗꯨꯗꯤ
ꯑꯥ ꯊꯕꯛ ꯇꯧꯗꯦ ꯑꯩ ꯈꯔ ꯂꯥꯏꯔꯤꯛ ꯑꯥ ꯇꯝꯔꯒꯀꯣ ꯍꯧꯖꯤꯛꯀꯥꯟꯗꯤ ꯑꯗꯨꯝ ꯎꯝ ꯂꯥꯏꯔꯤꯛ ꯇꯝꯕ ꯂꯣꯏꯔꯒ ꯑꯥ ꯊꯕꯛ ꯊꯤꯔꯒ ꯂꯩꯌꯦ
ꯎꯝ ꯐꯩꯌꯦꯅꯦ ꯑꯗꯨ ꯅꯪ ꯂꯩꯕꯗꯤ ꯏꯃꯨꯡ ꯃꯅꯨꯡꯒ ꯂꯩꯔꯤꯔꯥ ꯅꯠꯇ꯭ꯔꯒ
ꯎꯝ ꯏꯅꯥꯎꯈꯣꯏꯒ ꯂꯩꯌꯦ ꯑꯩꯅ ꯑꯍꯟ ꯑꯣꯏꯔꯒꯀꯣ
ꯑꯣ ꯐꯩꯅꯦ ꯐꯩꯅꯦ ꯑꯁ ꯑꯥ ꯑꯍꯟ ꯑꯣꯏꯕꯅꯤ ꯒ꯭ꯌꯥꯟꯗꯤ ꯇꯥꯔꯝꯅꯤꯗ
ꯑꯍꯥ ꯇꯥꯗꯕꯅꯤ ꯍꯤꯍꯤꯍꯤꯍꯤ
ꯑꯩ ꯌꯥꯔꯣꯏ ꯏ ꯑꯍꯟ ꯁꯥꯊꯤꯔꯗꯤ ꯃꯈꯥ ꯇꯥꯕ ꯁꯣꯏꯔꯅꯤ
ꯑꯍꯥ ꯃꯈꯥꯒꯤ ꯈꯣꯏ ꯑꯩꯅ ꯍꯧꯖꯤꯛꯀꯥꯟꯗꯤ ꯌꯥꯝ ꯐꯕꯅꯦ ꯑꯍꯟꯈꯣꯏ ꯌꯥꯝ ꯁꯥꯊꯤꯈ꯭ꯔꯦ ꯍꯧꯖꯤꯛꯀꯥꯟꯒꯤ ꯁꯪꯁꯥꯔꯁꯦ
ꯎꯝ ꯑꯦ ꯑꯍꯟ ꯁꯥꯊꯤꯕ ꯌꯥꯗꯦ ꯑꯍꯟ ꯁꯥꯊꯤꯔꯗꯤ ꯃꯈꯥ ꯇꯥꯕ ꯁꯣꯢꯗꯨꯢꯅꯤ ꯍꯣꯏꯗ ꯁꯥ ꯁꯥꯊꯤꯒꯗꯕꯅꯤ ꯃꯇꯥꯡ ꯃꯇꯝ ꯆꯥꯅ ꯑꯗꯨ ꯑꯍꯟꯅ ꯑꯍꯟꯗꯨꯒꯤ ꯀꯩꯅꯣꯗꯨ ꯂꯣꯏ ꯂꯥꯛ ꯀꯗꯣꯏꯅꯦꯕ ꯈꯔꯗꯤ ꯎꯝ ꯃꯥꯅꯦ ꯑꯥ ꯑꯍꯟꯅ ꯐꯖꯅ ꯀꯤꯅ ꯇꯨꯅ ꯆꯠꯂꯤꯒꯩ ꯑꯗꯨꯝ ꯃꯈꯥ ꯇꯥꯕꯖꯨ ꯆꯠꯂꯛꯀꯗꯣꯏꯅꯤ ꯑꯥ ꯑꯗꯨꯅ ꯑꯍꯟꯅ ꯄꯨꯔꯥ ꯂꯥꯡ ꯐꯥꯡꯗ ꯍꯥꯏꯗꯤ ꯌꯥꯝ ꯀꯥꯍꯦꯟꯅ ꯉꯥꯎꯁꯟꯕ ꯅꯠꯇ꯭ꯔꯒꯁꯨ ꯑꯗꯨꯝ ꯄꯨꯡꯆꯠꯇ ꯆꯠꯂꯒꯗꯤ ꯑꯗꯨꯝ ꯃꯥ ꯃꯈꯥ ꯇꯥꯕꯖꯦ ꯑꯦ ꯑꯩꯈꯣꯏꯒꯤ ꯏꯌꯥꯝꯕ ꯏꯆꯦꯅ ꯇꯧꯏꯗ ꯑꯩꯈꯣꯏꯁꯨ ꯀꯩꯁꯨ ꯀꯥꯏꯗꯦꯗ ꯅ ꯈꯜꯂꯒ
ꯆꯨꯝꯃꯦ ꯆꯨꯝꯃꯦ
ꯃꯥꯅꯤ ꯑꯦ ꯑꯩꯗꯤ ꯑꯆꯨꯝꯕ ꯉꯥꯛꯇ ꯍꯥꯏꯕꯅꯦꯍꯦ ꯑꯔꯥꯟꯕ ꯁꯨꯡꯍꯥꯏ ꯍꯥꯏꯗꯕꯅꯤ ꯃꯆꯤꯟ ꯊꯤꯗꯕꯅꯤꯗ
ꯑꯥ ꯑꯩꯅ ꯀꯩꯊꯦꯜ ꯉꯥꯗ ꯎꯝ ꯍꯤ ꯀꯔꯤꯔꯥ ꯎꯝ ꯍꯦ ꯀꯣ
ꯑꯥ
ꯍꯩ ꯂꯧꯕ ꯃꯇꯝꯗ ꯃꯌꯥꯡꯈꯣꯏꯗ ꯑꯩꯅ ꯍꯪꯉꯥꯡꯉꯦ ꯅꯈꯣꯏ ꯑꯥ ꯍꯩꯗ ꯏꯟꯖꯦꯛ ꯇꯧꯕ꯭ꯔꯥ ꯍꯥꯏꯅ ꯃꯈꯣꯏ ꯅꯣꯛꯑꯦꯕ ꯅꯣꯛꯔꯒ ꯀꯩꯅꯣ ꯇꯧ ꯋꯦ ꯍꯥꯢꯌꯦ ꯑꯩ ꯑꯩꯅ ꯎꯑꯦ ꯑꯥ ꯅꯈꯣꯏꯅ ꯊꯥꯔꯛꯄ ꯚꯤꯗꯤꯑꯣ ꯈꯣꯏꯗ ꯎꯋꯦꯁ ꯁꯨꯃꯥꯏꯅ ꯇꯧꯕꯗꯣ ꯑꯩ ꯑꯩꯈꯣꯏꯗꯤ ꯇꯧꯗꯦ ꯍꯥꯏꯅ ꯅꯣꯛꯑꯦ ꯅꯣꯛꯔꯝꯃꯦ
ꯑꯁ ꯃꯣꯏ ꯑꯗꯨ ꯍꯥꯏꯔꯤꯅꯤꯗ ꯃꯣꯏꯒꯤ ꯗꯥꯏꯔꯦꯛ ꯀꯥꯞꯁꯤꯟꯗ꯭ꯔꯖꯨ ꯀꯩꯀꯩ ꯃꯊꯛꯇ ꯏꯁꯤꯡꯒ ꯄꯨꯂꯞ ꯊꯤꯠꯂꯒ ꯆꯥꯏ ꯆꯥꯢꯕꯅꯤ ꯈꯪꯗꯦ ꯑꯃꯅꯤ ꯈꯪꯗꯦ ꯑꯗꯨꯝ ꯇꯧꯔꯤꯅꯤꯗ
ꯎꯝ ꯑꯁ ꯃꯈꯣꯏꯗꯤ ꯎꯝ ꯍꯣꯏ ꯑꯗꯨꯝ ꯇꯧꯕꯅꯦ ꯈꯔꯗꯤ ꯃꯈꯣꯏꯗꯤ ꯆꯥꯊꯤꯌꯦꯅ ꯍꯥꯍꯥ
ꯃꯥꯅꯦ ꯍꯥꯏꯗꯤ ꯃꯣꯏꯒꯤꯗꯤ ꯑꯗꯨꯝ ꯄꯩꯁꯥ ꯈꯔ ꯄꯩꯁꯥ ꯐꯪꯉꯗꯤ ꯄꯩꯁꯥꯗꯨ ꯈꯛ ꯎꯏꯑꯕ ꯃꯤꯒꯤ ꯀꯩꯝ ꯈꯟꯗꯦꯕ
ꯑꯍꯣꯏ ꯑꯗꯨꯝ ꯇꯧꯕꯅꯦ ꯅꯨꯡ ꯅꯨꯡꯁꯤꯕꯗꯤ ꯈꯔꯗꯤ ꯂꯩꯇꯦꯕ ꯑꯗꯨꯒ ꯃꯈꯣꯏꯗꯤ ꯀꯣ ꯑꯩꯈꯣꯏꯒꯨꯝꯅꯀꯣ
ꯎꯝ ꯃꯥꯅꯦ ꯑꯩꯈꯣꯏꯔꯣꯝꯒꯤꯗꯤ ꯍꯥꯏꯗꯤ ꯑꯩꯈꯣꯏꯒꯤ ꯍꯥꯏꯗꯤ ꯄꯨꯔꯥ ꯑꯩꯈꯣꯏꯗꯤ ꯁꯛ ꯈꯪꯅꯗ꯭ꯔꯖꯩ ꯈꯤꯇꯪ ꯍꯦꯛ ꯅꯥꯀꯟꯗ ꯑꯋꯥꯕ ꯑꯃ ꯇꯥꯔꯝꯕ ꯈꯤꯇꯪ ꯑꯁꯣꯛꯄ ꯂꯩꯔꯝꯕꯅꯤ ꯈꯪꯗꯦ ꯑꯃ ꯂꯩ ꯈꯪꯗꯦ ꯑꯗꯨꯝ ꯃꯤꯅꯨꯡꯁꯤ ꯄꯣꯛꯏꯗꯅ ꯃꯣꯏꯗꯤ ꯃꯣꯏ ꯅꯥꯀꯟꯗ ꯄꯨꯂꯞ ꯂꯩꯖꯅꯨ ꯗꯨꯀꯥꯟꯗ ꯑꯣꯏꯒꯦꯔ ꯑꯃꯗ ꯑꯣꯏꯒꯦꯔ ꯑꯗꯨ ꯃꯣꯏꯒꯤ ꯃꯃꯥꯡꯗ ꯃꯤ ꯑꯃꯅꯤ ꯁꯣꯛꯑꯒꯅꯤ ꯈꯪꯗꯦ ꯈꯟꯅꯔꯒꯅꯤ ꯈꯪꯗꯦ ꯂꯩꯕ ꯃꯇꯝꯗ ꯑꯗꯨꯝ ꯌꯦꯡꯉꯒ ꯂꯩ ꯉꯝꯃꯦꯕ ꯃꯣꯏꯗꯤ
ꯍꯣꯏ ꯃꯈꯣꯏꯗꯤ ꯀꯔꯤꯁꯨ ꯇꯧꯔꯔꯣꯏ ꯑꯗꯨꯝ ꯌꯦꯡꯈꯤꯅꯤ ꯀꯔꯤꯒꯤꯅꯣ ꯑꯗꯨ ꯎꯝ
ꯃꯊꯧ ꯅꯠꯇꯦ ꯍꯥꯏꯔꯒ ꯑꯗꯨꯝ ꯀꯩꯝ ꯆꯪꯉꯣꯏꯕ
ꯍꯣꯏ ꯑꯗꯨꯝ ꯇꯧꯕꯅꯦ ꯂꯩꯀꯥꯏ ꯂꯩꯀꯥꯏꯗ ꯑꯗꯨꯝ ꯈꯟꯅꯔꯁꯨꯀꯣ ꯑꯁ ꯃꯈꯣꯏꯗꯤ ꯌꯦꯡꯕ ꯈꯛꯇꯅꯤ ꯑꯅꯤꯕꯨꯀꯣ ꯑꯅꯤ ꯈꯟꯅꯕꯕꯨ ꯑꯗꯨꯝ ꯌꯦꯡꯉꯦ ꯃꯈꯣꯏꯗꯤ ꯑꯁ ꯀꯃꯥꯏꯅ ꯇꯧꯕ꯭ꯔꯣ ꯁꯨꯃꯥꯏꯅ ꯇꯧꯕꯗꯤ ꯌꯥꯏ ꯌꯥꯗꯦ ꯍꯥꯏꯅꯀꯣ ꯇꯧꯒꯤꯗꯦꯕ
ꯃꯥꯅꯤ ꯃꯥꯅꯤ
ꯅꯨꯡꯁꯤꯕꯗꯤ ꯃꯤ ꯅꯨꯡꯁꯤꯕ ꯋꯥꯈꯜꯗꯤ ꯂꯩꯇꯕ ꯃꯥꯜꯂꯦ ꯃꯣꯏꯒꯤ ꯃꯣꯏꯁꯦ
ꯑꯅꯝꯕꯅ ꯂꯩꯇꯕ ꯑꯗꯨꯝ ꯂꯩꯕꯖꯨ ꯑꯃꯅꯤꯗꯤ ꯌꯥꯎꯔꯤꯅꯦꯕ ꯂꯣꯏꯅꯃꯛꯇꯤ ꯅꯠꯇꯦꯕ ꯑꯗꯨꯒ ꯑꯅꯝꯕꯅ ꯃꯤ ꯑꯌꯥꯝꯕꯅ ꯂꯩꯇꯕꯅ ꯍꯦꯜꯂꯦꯕ
ꯍꯨꯝ ꯆꯨꯝꯃꯦ
ꯎꯝ
ꯃꯤ ꯐꯕꯗꯤ ꯃꯈꯣꯏꯁꯨ ꯌꯥꯝ ꯐꯕꯅꯤ ꯎꯝ
ꯎꯝ
ꯐ ꯎꯝ ꯐꯕꯁꯨ ꯌꯧꯕꯅꯤ ꯑꯩꯈꯣꯏꯅ ꯒꯥꯔꯤ ꯑꯆꯥꯡꯕ ꯇꯣꯡꯕ ꯃꯇꯝꯗꯀꯣ
ꯑꯥ
ꯇꯥꯡꯕ ꯒꯥꯔꯤ ꯑꯩꯈꯣꯏꯗꯤ ꯑꯥꯗꯗꯤ ꯑꯁꯤ ꯁꯥꯕ ꯃꯐꯝꯗꯗꯤ ꯒꯥꯔꯤ ꯑ ꯑ ꯁꯥꯡꯕꯅ ꯇꯣꯡꯉꯦꯅꯀꯣ
ꯑ ꯑꯁꯥꯡꯕꯝ ꯃꯊꯛꯇꯒ ꯊꯧꯕꯗꯣ
ꯍꯣꯏ ꯑꯗꯨ ꯇꯣꯡꯕ ꯃꯇꯝꯗ ꯃꯤ ꯍꯣꯏ ꯃꯤ ꯑꯐ ꯑꯐꯕ ꯑꯗꯨꯝ ꯎꯝ ꯌꯥꯎꯋꯦ ꯕ ꯃꯤ ꯃꯤꯕꯨ ꯅꯨꯡꯁꯤꯕ ꯎꯝ ꯍꯣꯏ
ꯏꯁ ꯑꯗꯨꯕꯁ ꯅꯣꯏ ꯂꯩ ꯖꯒꯥꯗꯣ ꯒꯥꯔꯤ ꯌꯥꯝ ꯆꯤꯟꯕꯅꯤ ꯏꯃꯥꯏ ꯄꯦꯟꯕꯅꯤꯀꯣ ꯑꯁ ꯅꯨꯡꯗꯥꯡ ꯋꯥꯏꯔꯝꯗ ꯆꯠꯄꯕꯨ ꯑꯁ ꯂꯝꯗꯤ ꯀ꯭ꯌꯥꯝ ꯀꯩꯁꯨ ꯂꯥꯞꯄ ꯅꯠꯇꯦ ꯑꯗꯨꯒ ꯃꯇꯝ ꯈꯨꯆꯪꯗꯤ ꯍꯜꯂꯛꯄ ꯀꯥꯟꯗ ꯑꯁ ꯂꯣꯏꯔꯦ
ꯎꯝ ꯑꯗꯨꯝ ꯇꯧꯋꯦ